ꯍꯣꯏ ꯀꯩꯅꯣ
ꯌꯥꯔꯦ ꯅꯪꯒꯤ ꯈꯨꯂꯥꯎꯗꯣ
ꯍꯦ ꯌꯥꯝ ꯀꯟꯅ ꯉꯥꯡꯔꯛꯒꯅꯨ
ꯅꯣꯛꯇ꯭ꯔꯗꯤ ꯀꯩꯗꯧ ꯍꯥꯏꯅꯣ
ꯌꯥꯝ ꯀꯟꯅ ꯉꯥꯏꯂꯛꯒꯅꯣ ꯇꯥꯖꯩ ꯁꯤꯗ
ꯌꯥꯔꯦ ꯌꯥꯝ ꯋꯥꯊꯤ ꯌꯥꯝ ꯉꯥꯡꯉꯦ ꯅꯪ
ꯋꯥꯊꯤ ꯉꯥꯡꯕ ꯅꯠꯇꯤꯌꯦ ꯁꯦꯡꯕꯩꯅꯦ
ꯆꯥ ꯆꯥꯗ꯭ꯔꯤꯕꯣ ꯑꯌꯨꯛꯀꯤ
ꯀꯩ ꯆꯥꯔꯦ ꯆꯥꯔꯦ ꯁꯤꯡꯖꯨ ꯆꯥꯅꯤꯡꯉꯥꯏ ꯂꯥꯛꯑꯣ
ꯑꯁ ꯆꯥꯅꯤꯡꯗꯦ ꯅꯪꯒꯤ ꯁꯤꯡꯖꯨꯗ ꯑꯩ ꯇꯜꯂꯦ
ꯂꯥꯛꯑꯣ ꯂꯥꯛꯑꯣ ꯁꯤꯡꯖꯨ ꯆꯥꯅꯕ ꯂꯤꯛꯑꯣ
ꯆꯥꯕ ꯀꯜꯗꯦ ꯅꯣꯏ ꯁꯥꯏꯒꯥ ꯂꯩꯕꯒ ꯃꯥꯟꯅꯩꯕ ꯑꯗꯨꯒꯤ ꯑꯩ ꯆꯪꯉꯣꯏꯕ ꯅꯣꯏ ꯁꯥꯏꯒꯥ ꯌꯥꯔꯣꯏ
ꯎꯝ ꯈꯣꯏ ꯁꯥꯏ ꯂꯩꯕꯗꯨ ꯍꯦꯔꯣ ꯂꯩꯕꯗꯣ
ꯅꯪꯁꯦ ꯅꯣꯛꯀꯟ ꯕꯁꯤꯗꯤ ꯌꯥꯗꯦꯗ ꯌꯥꯝꯅ ꯅꯣꯛꯍꯜꯂꯦ ꯃꯤꯅ ꯅꯣꯛꯀꯥꯅꯨ ꯍꯥꯏꯔꯒ ꯍꯦꯟꯅ ꯍꯦꯟꯅ ꯅꯣꯛꯅꯤꯡꯕ ꯃꯥꯜꯂꯦ ꯅꯪ
ꯅꯣꯛꯅꯤꯡꯉꯦ ꯅꯣꯛꯇꯣꯏꯅꯦ ꯀꯩꯅꯣ ꯇꯜꯂꯦ ꯄꯣ ꯍꯥ ꯍꯥ ꯍꯥ ꯍꯥ ꯍꯥ ꯍꯥ ꯍꯥ ꯅ ꯅꯣꯛꯇꯣꯏꯅꯤ
ꯌꯥꯔꯦ ꯑꯗꯨꯗꯤ ꯅꯣꯛꯑꯣ ꯅꯣꯛꯄꯒꯤ ꯅꯣꯛꯅꯤꯡꯕꯒꯤ ꯑꯩꯉꯣꯟꯗꯥ ꯈꯔꯥ ꯇꯝꯃꯣ ꯑꯩꯁꯨ ꯅꯣꯛꯅꯕ
ꯅꯣꯛꯅꯤꯡꯗꯔꯦ ꯅꯣꯛꯅꯤꯡꯗꯔꯦ
ꯅꯣꯛꯑꯣ ꯅꯣꯛꯅꯤꯡꯗꯕꯥ ꯀꯔꯤ
ꯂꯥꯏꯔꯤꯛꯇꯣ ꯀꯥꯟꯅ ꯄꯥꯎ
ꯑꯁ ꯂꯥꯏꯔꯤꯛ ꯄꯥꯅꯤꯉꯥꯏ ꯇꯜꯂꯦ ꯆꯪꯗꯔꯦ ꯅꯪ ꯑꯈꯣꯏ ꯑꯅꯤꯒꯤ ꯁꯔꯨꯛꯇꯣ ꯄꯥꯔꯣ ꯅꯪ
ꯇꯥꯜꯂꯤ
ꯑꯈꯣꯏ ꯑꯅꯤꯒꯤ ꯁꯔꯨꯛꯇꯣ ꯅꯪ ꯄꯥꯎꯕ
ꯄꯥꯕ ꯉꯝꯗꯦ ꯉꯝꯗꯦ ꯑꯩ ꯁꯥꯕꯅꯥ ꯃꯔꯣꯟ ꯑꯃꯥ
ꯄꯥꯁꯨ ꯄꯥꯅꯤꯡꯗꯦ ꯄꯥꯔꯁꯨ ꯄꯥꯔꯁꯨ ꯆꯪꯔꯣꯏꯗꯥ ꯀꯣꯛꯇ ꯆꯪꯗꯔ꯭ꯦꯕꯥ
ꯀꯣꯛꯇꯥꯁꯨ ꯆꯪꯗꯦ ꯄꯥꯔꯁꯨ ꯆꯪꯗꯦ
ꯑꯁ
ꯇꯨꯝꯅꯥ ꯂꯩꯕꯅ ꯍꯦꯟꯅꯥ ꯐꯩ
ꯁꯛꯄꯥ ꯍꯩꯌꯦꯅꯦ ꯏꯁꯩꯗꯤ
ꯍꯩꯕꯅꯦ ꯑꯈꯣꯏꯗꯤ ꯁꯣꯡꯒ꯭ꯔꯅꯤ ꯀꯩꯅꯣ
ꯑꯣ ꯑꯗꯨꯒꯤ ꯁꯛꯑꯣ ꯑꯩ ꯇꯥꯒꯦ
ꯇꯦꯟ ꯇꯔꯦꯡ ꯇꯦꯡ ꯇꯦꯡ ꯇꯦꯡ
ꯑꯗꯨꯗꯤ ꯏꯁꯩ ꯅꯠꯇꯦ ꯇꯦꯡ ꯇꯦꯡ ꯇꯦꯟ ꯏꯁꯩ ꯂꯩꯇꯦ
ꯃ꯭ꯌꯨꯖꯤꯛꯅꯤ ꯀꯩꯅꯣ
ꯃ꯭ꯌꯨꯖꯤꯛꯀꯤ ꯃꯈꯣꯟ ꯅꯠꯇꯕ ꯏꯁꯩ ꯁꯛꯑꯣ ꯍꯥꯏꯕꯅꯦ
ꯃ꯭ꯌꯨꯖꯤꯛꯇꯥꯒꯤ ꯏꯁꯩ ꯊꯣꯛꯂꯛꯇꯣꯏꯅꯤ ꯀꯩꯅꯣ ꯃ꯭ꯌꯨꯖꯤꯛ ꯌꯥꯎꯗ꯭ꯔꯥ ꯀꯃꯥꯏ ꯏꯁꯩ ꯁꯛꯇꯣꯏꯅꯣ
ꯃ꯭ꯌꯨꯖꯤꯛ ꯀꯩꯅꯣ ꯇꯧꯗꯔꯤꯉꯩꯗꯥ ꯍꯥꯟꯅꯥ ꯇꯧ
ꯀꯔꯤ ꯇꯧꯔꯝꯃꯤꯅꯣ
ꯀꯩꯅꯣ
ꯏꯁꯩꯒꯤꯗꯣ ꯍꯥꯏꯔꯝꯃꯣ ꯁꯤꯒꯤ ꯏꯁꯩ ꯁꯛꯀꯥꯅꯤ ꯍꯥꯏꯕꯗꯣ
ꯏꯁꯩꯗꯣ ꯈꯪꯗꯦ ꯏꯁꯩ ꯃꯃꯤꯡ ꯈꯪꯗꯦ
ꯈꯪꯗꯥꯗꯤ ꯅꯪ ꯀꯃꯥꯏꯅ ꯁꯛꯇꯣꯏꯕ ꯆꯩꯆꯥ
ꯏꯁꯩ ꯃꯥꯃꯤꯡ ꯂꯩꯇꯦ ꯑꯩꯅ ꯁꯛꯅꯤꯡ ꯁꯛꯅꯤꯡꯕ ꯃꯑꯣꯡꯗꯥ ꯁꯛꯂꯛꯀꯥꯅꯤ
ꯁꯛꯂꯥ ꯀꯥꯟꯗꯥ ꯅꯨꯡꯉꯥꯏꯒꯅꯤ ꯃꯔꯛꯇꯥ ꯑꯇꯣꯞꯄꯥ ꯏꯁꯩ ꯑꯃꯨꯛ ꯍꯥꯞꯆꯜꯂꯅꯤ ꯀꯣ
ꯃꯔꯛꯇꯔꯥ ꯃꯌꯥꯏꯗꯔꯥ ꯑꯩꯅ ꯁꯛꯅꯤꯡ ꯁꯛꯅꯤꯡꯕ ꯏꯁꯩ ꯁꯛꯂꯛꯀꯅꯤ
ꯖꯒꯣꯢꯁꯨ ꯁꯔꯣ ꯑꯗꯨ ꯇꯔꯥꯗꯤ
ꯍꯥꯥ.....
ꯖꯒꯣꯢꯁꯨ ꯁꯥꯔꯣ
ꯇꯦꯡ ꯇꯦꯡ ꯇꯦꯡ ꯇꯦꯡꯦ ꯇꯦꯡ ꯎꯕ꯭ꯔꯣ
ꯑꯁ ꯎꯗꯦ ꯎꯗꯔꯥꯁꯨ ꯃꯈꯣꯟꯗꯣ ꯇꯥꯔꯒꯦ
ꯇꯦꯡ ꯇꯦꯡ ꯇꯦꯡ ꯇꯦꯡ ꯇꯦꯡ ꯖꯒꯣꯏ ꯁꯔꯤꯅꯤ ꯁꯤꯁꯦ
ꯎꯝ ꯇꯧꯔꯅꯤ ꯅꯪꯒꯤ ꯖꯒꯣꯏꯗꯣ
ꯑꯩꯅ ꯖꯒꯣꯏ ꯁꯥꯔꯗꯤ ꯃꯥꯂꯦꯝ ꯄꯨꯝꯕ ꯑꯣꯟ ꯊꯥꯔꯅꯥ
ꯃꯤꯅ ꯌꯦꯡꯅꯤꯡꯉꯦ ꯌꯦꯡꯅꯤꯡꯉꯦ ꯍꯥꯏꯔꯤꯁꯤꯗꯤ ꯅꯪ ꯈꯪꯗ꯭ꯔꯣ
ꯀꯔꯤ
ꯃꯤꯅ ꯅꯪ ꯖꯒꯣꯏ ꯁꯥꯕꯗꯣ ꯌꯦꯡꯅꯤꯡꯉꯦ ꯍꯥꯏꯅꯕꯅꯦꯕ
ꯀꯅꯥꯅ
ꯃꯤ ꯑꯁ ꯍꯥꯏꯅꯕꯅꯦ ꯅꯪꯉꯣꯟꯗꯗꯤ ꯗꯥꯏꯔꯦꯛ ꯍꯥꯏꯗꯕ ꯑꯩꯉꯣꯟꯗ ꯍꯥꯏꯔꯛꯄ ꯂꯩꯌꯦꯕ
ꯀꯅꯥꯅꯅꯣ ꯃꯃꯤꯡꯗꯣ ꯍꯥꯏꯔꯣ
ꯃꯃꯤꯡꯗꯣ ꯄꯥꯛ ꯄꯥꯛ ꯍꯥꯏꯕ ꯌꯥꯗꯦ ꯍꯥꯏꯔꯗꯤ ꯃꯤꯗꯨ ꯀꯩꯅꯣ ꯅꯪ ꯑꯃꯨꯛ ꯉꯥꯡꯔꯗꯤ ꯇꯜꯂꯦꯕ
ꯉꯥꯡꯉꯣꯏ ꯉꯥꯡꯉꯣꯏ ꯀꯩꯒꯤꯅꯣ ꯑꯩꯒꯤ ꯐꯨꯔꯤꯠꯗ ꯆꯨꯔꯤꯁꯤꯅꯥ
ꯀꯩ ꯆꯨꯔꯤꯅꯣ
ꯈꯪꯗꯦ ꯑꯉꯥꯡꯕ ꯆꯨꯔꯦ
ꯑꯉꯥꯡ ꯆꯦꯟꯕ ꯖꯠꯂꯥ ꯈꯪꯗꯦ ꯑꯗꯨꯇꯥꯔꯗꯤ ꯅꯪ
ꯍꯤꯍꯤ ꯑꯉꯥꯡ ꯂꯩꯁꯨ ꯂꯩꯇ꯭ꯔꯥꯒ
ꯑꯦꯍꯦ ꯂꯩꯇ꯭ꯔꯁꯨ
ꯑꯉꯥꯡ ꯂꯩꯖꯥꯗꯕꯗꯣ
ꯑꯉꯥꯡ ꯑꯉꯥꯡ ꯂꯩꯔꯇꯗꯤ ꯅꯨꯡꯉꯥꯏꯇꯗꯕꯅꯦ
ꯑꯉꯥꯟ ꯂꯩꯔꯗꯤ ꯋꯥꯔꯅꯤ ꯀꯩꯅꯣ
ꯍꯧꯖꯤꯛ ꯂꯩꯕꯁꯦ ꯕꯣꯔꯤꯡ ꯌꯥꯝ ꯆꯨꯕꯗꯣ ꯑꯗꯨ ꯃꯇꯝꯗ ꯀꯩꯅꯣ ꯇꯧꯔꯒ ꯇꯧꯅꯤꯉꯥꯢ
ꯑꯉꯥꯡ ꯂꯩꯕꯁꯨ ꯋꯥꯕꯅꯦ ꯑꯉꯥꯡ ꯂꯧꯕꯗ
ꯍꯧꯖꯤꯛ ꯇꯝꯕ ꯍꯧꯗꯧꯕꯅꯦ ꯌꯨꯝ ꯄꯥꯟꯗ꯭ꯔꯤꯉꯩꯗ ꯇꯝꯗ꯭ꯔꯗꯤ ꯌꯥꯔꯣꯏꯕ ꯁꯦꯡꯂꯕꯅꯦ
ꯌꯥꯝ ꯍꯩꯔꯦ ꯁꯦꯡꯉꯦ
ꯊꯥꯖꯗꯦꯕꯣ
ꯑꯉꯥꯡ ꯂꯧꯕ ꯌꯥꯝ ꯍꯩꯔꯕꯅꯦ
ꯍꯩꯔꯗꯤ ꯌꯨꯝ ꯄꯥꯜꯂꯁꯨ ꯌꯥꯔꯦ ꯄꯥꯜꯂꯣ
ꯅꯨꯄꯥ ꯂꯩꯩꯇꯦ
ꯁꯤꯁ ꯅꯨꯄꯥ ꯀ꯭ꯌꯨ ꯂꯥꯏꯟꯗ ꯂꯩꯕꯗꯣ
ꯅꯨꯄꯥ ꯊꯤꯈꯤꯒꯦ
ꯊꯤꯗ꯭ꯔꯥꯁꯨ ꯔꯤꯗꯤꯗ ꯂꯩꯕꯗꯣ ꯑꯗꯨꯛ ꯀꯣꯛ ꯆꯠꯂꯣ ꯌꯥꯢ
ꯀꯔꯤ
ꯅꯨꯄꯥ ꯑꯗꯨꯝ ꯊꯤꯗ꯭ꯔꯁꯨ ꯂꯩꯕꯗꯣ ꯑꯗꯨꯝ ꯆꯠꯂꯣꯕ ꯌꯥꯔꯦ
ꯇꯥꯗꯦ
ꯅꯨꯄꯥ ꯊꯤꯗ꯭ꯔꯁꯨꯀꯣ ꯅꯪ ꯒꯤꯅꯦꯅ ꯂꯦꯞꯂꯒ ꯂꯩꯕꯗꯣ ꯑꯗꯨꯗ ꯆꯠꯂꯣ ꯍꯥꯏꯕꯅꯦ
ꯅꯨꯄꯥ ꯊꯤꯗ꯭ꯔꯥꯁꯨ ꯀꯩ ꯍꯥꯏꯕ
ꯅꯨꯄꯥ ꯊꯤꯗꯕꯤꯗ ꯅꯪꯒꯤꯗꯃꯛꯇ ꯂꯦꯞꯂꯒ ꯂꯩꯕꯗꯣ ꯑꯗꯨꯗ ꯆꯠꯂꯣ ꯍꯥꯏꯕ
ꯀꯅꯥꯅꯣ ꯑꯩꯉꯣꯟ ꯑꯩꯒꯤꯗꯃꯛꯇ ꯀꯅꯥꯅ ꯂꯦꯞꯔꯒ ꯂꯩꯒꯦ
ꯁꯤꯁ ꯈꯪꯗꯕꯒꯤ ꯇꯥꯏꯞꯇꯣ ꯅ ꯆꯩ ꯂꯥꯛꯀꯅꯤ
ꯀꯅꯥꯁꯨ ꯂꯩꯇꯦ
ꯔꯦꯗꯤꯗ ꯂꯩꯕꯗꯣ ꯑꯩ ꯈꯪꯂꯕꯅꯦꯀꯣ
ꯂꯩꯖꯗꯕꯗꯣ ꯈꯟꯖꯗꯕꯗꯣ
ꯎꯝ ꯅꯪꯅ ꯈꯪꯗꯦ ꯈꯪꯗꯦ ꯍꯥꯏꯔ ꯑꯩꯗꯤ ꯂꯣꯏ ꯈꯪꯕ
ꯅꯪ ꯂꯣꯏ ꯈꯪꯔꯦ ꯑꯩꯗꯤ ꯈꯪꯗꯦ
ꯑꯩꯗꯤ ꯈꯪꯉꯗ ꯁꯣꯏꯔꯔꯣꯏ ꯍꯦ ꯑꯗꯨ ꯇꯥꯔꯗꯤ ꯅꯣꯏ ꯁꯥꯏꯗ ꯍꯥꯏꯔꯝꯒꯦ ꯃꯥ ꯅꯨꯡꯁꯤꯕ ꯂꯩꯇꯦ ꯑꯗꯨꯃꯥꯏꯅ ꯍꯣꯠꯂꯦꯅ ꯍꯥꯏꯌꯦ ꯍꯥꯏꯅꯀꯣ
ꯍꯩꯔꯝꯃꯣ ꯍꯩꯔꯝꯃꯣ
ꯍꯥꯏꯔꯒ ꯃꯥꯅ ꯑꯃꯨꯛ ꯀꯩ ꯍꯥꯏꯕ ꯑꯃꯨꯛ ꯁꯥꯎꯔꯗꯤ ꯈꯪꯗꯦꯀꯣ ꯅꯣꯏꯅꯤ ꯑꯃꯨꯛ ꯈꯠꯅꯔꯗꯤ
ꯁꯥꯎꯔꯣꯏ ꯁꯥꯎꯔꯣꯏ ꯈꯠꯁꯨ ꯈꯠꯅꯔꯣꯏ
ꯀꯥꯟꯅꯔꯣꯏꯅꯦꯀꯣ ꯅꯨꯡꯗꯥꯡ ꯇꯨꯝꯗꯕꯤꯗ ꯇꯧꯔꯗꯤ ꯂꯣꯏꯔꯦꯅꯦ
ꯏꯁ ꯅꯨꯡꯗꯥꯡ ꯇꯨꯝꯕꯗ ꯑꯩꯅ ꯈ꯭ꯋꯥꯏꯗꯒꯤ ꯐꯔ꯭ꯁꯅꯦ
ꯅꯪ ꯈꯠꯅꯔꯗꯤ ꯇꯨꯝꯕ ꯐꯪꯂꯣꯏ ꯀꯩꯅꯣ
ꯀꯅꯥꯔꯁꯨ ꯇꯨꯝꯗꯣꯏꯅꯦ ꯊꯝꯃꯣ ꯍꯧꯖꯤꯛ ꯇꯨꯝꯕ ꯃꯇꯝꯅꯦ ꯍꯥꯏꯗꯣꯏꯅꯦ
ꯁꯤ ꯏꯁ ꯇꯨꯝꯕ ꯃꯇꯝꯅꯦ ꯍꯥꯏꯔꯒ ꯇꯨꯝꯍꯟꯗ꯭ꯔꯗꯤ ꯅꯪ ꯀꯩꯗꯧꯗꯣꯏꯕ
ꯑ ꯑꯗꯨꯝ ꯇꯝꯗꯣꯏꯅꯦ ꯀꯩꯅꯣ
ꯇꯨꯝꯍꯟꯗꯕꯤꯗ ꯇꯨꯝꯕ ꯌꯥꯔꯣꯏ ꯍꯥꯏꯔꯗꯤ
ꯇꯨꯝꯕ ꯌꯥꯔꯣꯏ ꯑꯗꯨꯝ ꯇꯨꯝꯃꯦ ꯇꯨꯝꯃꯣ ꯂꯣꯏꯔꯦ
ꯇꯕꯥ ꯂꯧꯏꯔꯦ ꯀꯥꯏꯅ ꯋꯥꯔꯤꯗꯤꯀꯣ ꯅꯪꯅ ꯁꯥꯒꯟꯕꯁꯤꯅ ꯃꯔꯣꯟ
ꯅꯪꯅ ꯈꯪꯗꯦ ꯁꯥꯏꯌꯦ ꯁꯥꯏꯌꯦ ꯁꯥꯏ
ꯅꯪ ꯍꯧꯖꯤꯛꯈꯠꯇ ꯏꯔꯨꯕ ꯂꯣꯏꯔꯒ ꯀꯩꯒꯤ ꯑꯃꯨꯛ ꯁꯥꯔꯤꯅꯣ
ꯈꯣꯏꯗꯤ ꯅꯣꯏꯕꯅꯤꯅ ꯆꯥꯏꯌꯦ
ꯅꯣꯏꯔꯁꯨ ꯅꯣꯏꯗꯤ ꯍꯤ ꯌꯥꯝ ꯍꯦꯟꯃꯜꯂꯦ ꯅꯣꯛꯑꯒ ꯁꯥꯔꯤꯌꯦ
ꯅꯣꯏꯕꯅꯤꯅ ꯁꯪꯒꯜꯂꯦꯕ ꯑꯩꯈꯣꯏꯗꯤ ꯌꯥꯗꯦꯕ ꯇꯥꯕ꯭ꯔꯣ
ꯇꯥꯏꯌꯦ ꯑꯩꯁꯨ ꯇꯨꯝꯅꯤꯡꯔꯛꯑꯦꯗ ꯅꯪꯉꯣꯟꯗ ꯍꯥꯏ ꯍꯥꯏꯔꯒ
ꯇꯨꯝꯔꯛꯀꯅꯨ ꯇꯨꯝꯃꯒꯅꯨ
ꯉꯥꯍꯥꯛ ꯇꯨꯝꯁꯤꯔꯥ ꯈꯪꯗꯦ
ꯁꯤꯡꯖꯨ ꯆꯥꯁꯤ ꯂꯥꯛꯑꯣ
ꯆꯔꯣ ꯅꯪ
ꯆꯥꯁꯦ ꯆꯥꯁꯤ ꯂꯥꯛꯑꯣ
ꯅꯣꯏ ꯆꯥꯖꯔꯣ
ꯆꯥꯁꯤ ꯂꯥꯛꯑꯣ
ꯏꯁꯩꯗꯣ ꯑꯃꯨꯔꯛ ꯁꯛꯑꯣꯗꯅ
ꯀꯔꯤ
ꯏꯁꯩꯗꯣ ꯑꯃꯔꯛ ꯁꯛꯑꯣꯗꯅ ꯏꯁꯩ ꯁꯛꯀꯦꯅ ꯁꯛꯁꯨ
ꯁꯛꯄ ꯍꯩꯇꯦꯍꯦ
ꯍꯩ
ꯑꯩ ꯏꯁꯩ ꯁꯛꯄ ꯍꯩꯇꯦ
ꯃꯔꯛ ꯀꯨꯝꯕꯗꯤ ꯁꯛꯔꯒ
ꯑꯩꯅ ꯖꯒꯣꯏ ꯁꯥꯔꯒꯦ ꯍꯥꯏꯅ
ꯎꯝ ꯇꯧꯔꯣ
ꯑꯩꯅ ꯏꯁꯩ ꯁꯛꯑꯒꯦ
ꯎꯝ ꯑꯗꯨ ꯃꯇꯨꯡꯗꯤ
ꯈꯪꯗ꯭ꯔꯦ
ꯅꯪ ꯈꯪꯗ꯭ꯔꯗꯤ ꯀꯅꯥ ꯈꯪꯗꯣꯏꯕ ꯅꯪꯅ ꯁꯛꯑꯒ
ꯑꯗꯨ ꯃꯇꯨꯡꯗꯤ ꯑꯩ ꯈꯪꯗꯔꯦ ꯀꯩꯗꯧꯔꯤꯅꯣ
ꯀꯩꯁꯨ ꯇꯧꯗꯦ ꯇꯨꯝꯁꯤꯔꯥ ꯈꯟꯕ
ꯀꯥꯏꯒꯤ ꯇꯨꯝꯗꯣꯏꯕ
ꯇꯨꯝꯅꯤꯡꯈ꯭ꯔꯦ ꯑꯩ
ꯆꯥꯛ ꯆꯥꯅꯕ ꯂꯥꯛꯑꯣ
ꯇꯨꯝꯅꯤꯡꯕꯅ ꯌꯥꯗ꯭ꯔꯦ ꯉꯁꯤꯁꯦ ꯊꯕꯛꯁꯨ ꯇꯣꯟꯅꯤꯡꯉꯦ ꯇꯟꯕ ꯀꯩꯝꯇ ꯇꯧꯅꯤꯡꯗꯦ ꯑꯩ
ꯅꯆꯤꯟ ꯊꯤꯕ ꯋꯥꯗꯣ ꯉꯥꯡꯂꯛꯀꯥꯅꯨ
ꯍꯥꯥ
ꯅꯆꯤꯟꯊꯤꯕ ꯋꯥꯗꯣ ꯉꯥꯡꯔꯛꯀꯅꯣꯕ
ꯃꯤꯅ ꯑꯁꯦꯡꯕ ꯍꯥꯏꯔꯗꯤ ꯆꯤꯟ ꯊꯤꯕ ꯀꯥꯏꯅ
ꯆꯤꯟ ꯊꯤꯔꯦ ꯅꯪ
ꯑꯁꯦꯡꯕ ꯍꯥꯏꯔꯁꯨ ꯆꯤꯟ ꯊꯤꯌꯦ ꯍꯥꯏꯔꯛꯀꯅꯤ ꯑꯗꯨ ꯀꯩꯗꯧꯗꯣꯏꯕ ꯌꯥꯔꯦ
ꯆꯤꯟ ꯊꯤꯔꯛꯀꯅꯨ ꯅꯪꯅ ꯆꯤꯟꯊꯤꯔꯤꯗꯣ ꯑꯩꯅ ꯈꯪꯉꯦ
ꯌꯥꯔꯦ ꯆꯤꯟ ꯊꯤꯕ ꯀꯥꯏꯅꯀꯣ ꯅꯪ ꯆꯩ ꯂꯥꯛꯀꯅꯤ
ꯅꯪꯅꯤ ꯆꯤꯟ ꯊꯤꯔꯤꯗꯣ
ꯕꯣꯔꯤꯡꯁꯨ ꯌꯥꯝ ꯆꯨꯑꯦꯗ ꯉꯁꯤꯁꯦ ꯌꯥꯝ ꯇꯜꯂꯦ
ꯆꯨꯗꯦꯗ ꯇꯨꯝꯅꯤꯡꯉꯦ ꯑꯩꯁꯨ
ꯇꯨꯝꯅꯤꯡꯕꯨꯗꯣ ꯐꯖꯅ ꯇꯨꯝꯊꯣꯛꯑꯣ ꯑꯗꯨ ꯇꯥꯔꯗꯤ
ꯋꯥꯗꯣ ꯇꯞꯅ ꯇꯞꯅ ꯉꯥꯡꯉꯣ
ꯉꯥꯡꯉꯤꯁꯤꯗꯤ ꯇꯝꯃꯥ
ꯌꯥꯝ ꯀꯟꯅ ꯉꯥꯡꯂꯛꯀꯅꯨ
ꯅꯪꯁꯨ ꯇꯞꯅ ꯉꯥꯡꯉꯣ
ꯑꯩꯗꯤ ꯇꯞꯅ ꯉꯥꯡꯉꯤꯁꯤ
ꯌꯥꯗ꯭ꯔꯦ
ꯇꯥꯕꯔꯣ
ꯇꯥꯏꯌꯦ
ꯇꯥꯖꯗꯦ ꯍꯧꯖꯤꯛ ꯇꯤ ꯈ꯭ꯔꯥ ꯐꯔꯦ
ꯇꯥꯕ꯭ꯔꯣ ꯇꯕ꯭ꯔꯣ ꯇꯥꯕ꯭ꯔꯣ ꯇꯥꯕ꯭ꯔꯣ